ꯎꯝ ꯇꯥꯏꯌꯦ
ꯅꯪꯒꯤ ꯃꯤꯡꯁꯨ ꯇꯣꯉꯥꯟꯗꯩ ꯃꯣ
ꯅꯪꯒꯤ ꯁꯥꯒꯩ ꯃꯤꯡꯗ ꯀꯧꯕ ꯅꯨꯡꯉꯥꯏꯍꯦ
ꯍꯣꯏ
ꯏꯁꯦ ꯃꯄꯥꯟꯊꯣꯛ꯫ ꯀꯤꯒꯦ ꯔꯨꯝꯗ ꯀꯣ ꯏꯃꯥꯟꯅꯕꯤ ꯂꯩꯕꯒꯤ
ꯅꯃꯥꯟꯅꯕꯤꯁꯨ ꯇꯧꯕ ꯃꯥꯟ ꯃꯥꯟꯂꯦꯀꯣ
ꯎꯝ ꯑꯗꯨꯒꯤ ꯋꯥꯔꯤ ꯁꯕ ꯅꯨꯡꯉꯥꯏꯗꯣ
ꯢꯃꯥꯟꯅꯕꯤꯗꯣ ꯃꯁꯛ ꯐꯖꯕ꯭ꯔꯣ ꯁꯛ ꯐꯖꯕ꯭ꯔꯣ ꯅꯃꯥꯟꯅꯕꯤꯗꯣ
ꯏ ꯌꯦꯡꯅꯤꯡꯔꯣ
ꯁꯨꯝ ꯍꯥꯏꯕꯅꯤꯗ ꯃꯁꯛ ꯐꯖꯕ꯭ꯔ
ꯍꯣꯏ ꯑꯩꯉꯣꯟꯗꯒꯤ ꯐꯖꯕ ꯍꯦꯜꯂꯦ ꯃꯥꯅ
ꯅꯉꯣꯟꯗꯤ ꯌꯥꯡꯕ ꯅꯠꯇꯦꯅꯦ ꯃꯁꯛꯐꯖꯕ꯭ꯔ ꯍꯥꯏ
ꯑ ꯐꯖꯕꯅꯤ ꯄꯣ
ꯃꯁꯛ ꯐꯖꯩꯌꯦ
ꯎꯝ
ꯑꯁ ꯁꯛ ꯐꯖꯩꯌꯦ ꯍꯥꯏꯔꯗꯤ ꯎꯝ ꯁ꯭ꯔꯣ
ꯀꯩꯋꯥ
ꯐꯁꯛ ꯐꯖꯩꯌꯦ ꯑꯗꯨ ꯀꯃꯥꯏ ꯇꯧꯁꯤꯒꯦ ꯀꯣꯏꯁꯤꯔꯥ ꯀꯣꯏꯔꯣꯏ ꯒ꯭ꯌꯥꯟ ꯇꯥꯗ꯭ꯔꯦ
ꯀꯣꯏꯌꯣ ꯀꯣꯏꯌꯣ ꯀꯣꯏꯌꯣ ꯀꯣꯏꯅꯤꯡꯔꯗꯤ
ꯃꯤꯅꯗꯤ ꯀꯣꯏꯔꯕ
ꯍꯥꯥ
ꯀꯔꯤ ꯀꯔꯤ ꯇ꯭ꯔꯥꯏꯞꯔꯣ
ꯑꯩꯒ ꯃꯥꯅꯩꯗ꯫
ꯃꯅꯩꯌꯦ
ꯑꯩꯒ ꯃꯅꯩ ꯍꯣꯏ
ꯁꯛ ꯌꯦꯡꯕ ꯌꯥꯒ꯭ꯔꯣ
ꯌꯥꯅꯤ ꯌꯥꯅꯤ ꯍꯣꯔꯦꯟ ꯐꯣꯇꯣ ꯊꯥꯕ ꯄꯤꯒꯦ ꯍꯦꯁ ꯄꯩꯁꯥ ꯄꯤꯔ ꯕꯣꯗꯣ ꯐꯣꯇꯣ ꯊꯥꯕꯤꯒꯦ ꯄꯩꯁꯥ ꯄꯤꯌꯣ
ꯄꯩꯁꯥ ꯌꯥꯝ ꯆꯣꯞꯀꯅꯨꯀꯣ
ꯆꯣꯞꯄꯦ ꯅꯪꯁꯦ ꯄꯩꯁꯥ ꯂꯩꯗꯣꯏꯒꯦ ꯄꯩꯁꯥ ꯑꯗꯨꯝ ꯂꯤꯔꯒ ꯂꯩꯔꯒꯦ ꯑꯩꯁꯦ
ꯄꯩꯁꯥ ꯌꯥꯝ ꯊꯣꯛ ꯄꯤ ꯒꯥꯏꯅ
ꯑꯝ ꯄꯩꯁꯥ ꯄꯥꯝꯃꯦ ꯄꯩꯁꯥ ꯄꯥꯝꯃꯦ
ꯑꯩ ꯅꯨꯄꯤ ꯑꯃ ꯀꯣꯏꯅꯤꯡ ꯂꯩꯕꯅꯤ
ꯀꯣꯏꯌꯣꯅ ꯑꯗꯨꯗꯤ
ꯀꯣꯏꯕ ꯀꯣꯏꯕ ꯐꯪꯗꯦ ꯅꯨꯄꯤꯅ ꯌꯥꯕꯤꯗꯦ ꯑꯩꯉꯣꯟꯗ ꯁꯛ ꯊꯤꯃꯜꯂꯦꯅ
ꯏꯁ ꯏꯁ ꯏꯁ ꯏꯁ ꯑꯁꯤ ꯋꯥꯕꯨ ꯋꯥꯅꯤꯅ
ꯏꯁꯛ ꯌꯝ ꯊꯤꯃꯟꯂꯦꯌꯦ
ꯐꯖꯃꯟꯕꯒꯤ ꯅꯨꯄꯤꯁꯤꯡꯅ ꯑꯁꯤ ꯅꯨꯄꯥꯁꯤꯗꯤ ꯅꯨꯄꯤ ꯌꯥꯝ ꯂꯩꯔꯝꯒꯅꯤ ꯍꯥꯏꯅ ꯈꯟꯕꯒꯤ ꯀꯣꯏꯗꯕ ꯃꯥꯜꯂꯦ
ꯊꯤꯗ ꯑꯩꯁꯨ
ꯑꯗꯨꯃꯥꯏꯅ ꯂꯩꯌꯦꯅ ꯑꯗꯨꯃꯥꯏꯅꯦꯕ ꯃꯤꯁꯤꯡꯁꯦ ꯃꯁꯛ ꯌꯥꯝ ꯐꯖꯃꯜꯂꯗꯤ ꯅꯨꯄꯥ ꯀꯣꯏꯗꯦꯕ ꯅꯨꯄꯥ ꯐꯪ ꯅꯨꯄꯥ ꯀꯩ ꯍꯥꯏꯁꯤꯔ ꯑꯁ ꯃꯥꯗꯤ ꯌꯥꯝ ꯐꯖꯕꯗꯣ ꯍꯦꯟꯅ ꯐꯖ ꯃꯟꯕꯒꯤ ꯏꯀꯥꯏ ꯍꯥꯏꯕꯒꯨꯝꯕꯗꯣ ꯂꯩꯩꯅ ꯃꯤꯁꯤꯡ ꯑꯗꯨꯗꯒꯤ
ꯑꯩꯗꯤ ꯁꯛ ꯊꯤ ꯑꯁꯦꯡꯕꯒꯤ ꯍꯥꯏꯕꯅꯦ ꯆꯤꯟ ꯊꯤꯕ ꯅꯠꯇꯦ
ꯏꯁ
ꯁꯛ ꯊꯤ ꯑꯩꯗꯤ
ꯊꯤꯕꯔꯥ ꯊꯤꯗꯕꯔꯥ ꯅꯨꯄꯤꯅ ꯄꯥꯝꯔꯗꯤ ꯌꯥꯔꯦ
ꯁꯛ ꯊꯤ ꯑꯣ ꯍꯣꯏ ꯑꯗꯨꯗꯤ ꯅꯨꯄꯤ ꯀꯣꯏꯔꯔꯣꯏ ꯅꯨꯄꯤ ꯊꯤꯔꯔꯣꯏꯗ ꯁꯛ ꯊꯤꯃꯟꯕꯒꯤ
ꯊꯖꯥꯗꯦꯗ ꯑꯩꯗꯤ
ꯒ꯭ꯔꯨꯞꯇ ꯀꯔꯤꯅꯣ ꯋꯥꯊꯤ ꯇꯧꯔ ꯂꯩ ꯁꯨꯡꯇꯧ ꯇꯧꯔꯣꯏ
ꯅꯣꯇꯤꯐꯤꯀꯦꯁꯟ ꯇꯥꯃꯣꯅ ꯑꯩꯗꯤ ꯑꯗꯨꯃꯥꯏꯅ ꯑꯣꯐ ꯊꯝꯕꯅꯦ ꯅꯣꯏꯗꯤ ꯀꯩ ꯒꯤꯔꯣꯅꯦ ꯅꯣꯇꯤꯐꯤꯀꯦꯁꯟ ꯑꯣꯟ ꯇꯧꯔꯒ ꯂꯩꯕꯗꯣ
ꯑꯁꯦꯡꯕ ꯑꯣꯐꯇ ꯊꯝꯃꯒꯦ ꯑꯁ ꯗꯤꯁꯇꯥꯞ ꯌꯥꯝ ꯇꯧꯋꯤ
ꯑꯩꯗꯤꯀꯣ ꯑꯩꯗꯤꯀꯣ ꯋꯥꯆꯦ ꯅꯣꯇꯤꯐꯤꯀꯦꯁꯟ ꯗꯦ ꯅꯣꯇꯤꯐꯤꯀꯦꯁꯟꯗꯣ ꯋꯥꯆꯦꯞ ꯆꯪꯗꯔꯤ ꯐꯥꯎ ꯅꯣꯇꯤꯐꯤꯀꯦꯁꯟ ꯊꯣꯛꯇꯕꯅꯦ ꯑꯩꯒꯤꯗꯤ
ꯑꯁ ꯑꯗꯨ ꯑꯣꯏꯔꯗꯤ ꯐꯔꯛ ꯌꯥꯝ ꯇꯥꯏ ꯑꯗꯨꯒꯨꯝꯗꯨꯗꯤ ꯑꯩꯗꯤ
ꯑꯣꯏ ꯑꯦꯃꯥꯔꯖꯦꯟꯁꯤꯗꯗꯤ ꯈꯪꯗ꯭ꯔꯦꯀꯣ ꯑꯗꯨ ꯑꯣꯏꯔꯁꯨ ꯑꯩꯗꯣ ꯎꯝ ꯐ꯭ꯂꯣꯇꯦꯁꯟ ꯃꯊꯛꯇ ꯑꯗꯨꯝ ꯆꯤꯡꯈꯠꯂ ꯂꯩꯅ
ꯃꯤ ꯁꯥꯎꯅꯕ ꯊꯣꯛꯀꯅꯤ ꯑꯗꯨꯗꯤ ꯑꯩꯗꯤ ꯑꯩꯗꯤ
ꯑꯦ ꯃꯤ ꯁꯥꯎꯟꯕ ꯍꯥꯏꯁꯦ ꯅꯣꯏ ꯁꯥꯏꯒꯔꯣ
ꯍꯣꯏ ꯁꯥꯏꯒ ꯅꯠꯇꯦꯗ ꯑꯈꯣꯏ ꯑꯩ ꯅꯨꯄꯤ ꯀꯣꯏꯗꯦ ꯗ ꯁꯤꯡꯕꯤꯌꯨ ꯍꯥꯏꯕꯅꯤꯗ ꯅꯪ ꯊꯥꯖꯔꯣꯏ ꯌꯥꯔꯦ
ꯑꯗꯨ ꯍꯥꯏꯔꯒ ꯃꯤ ꯁꯥꯎꯅꯕ ꯌꯥꯎꯅꯤ ꯍꯥꯏꯕꯗꯨ ꯑꯩꯁꯦ ꯀꯩꯅꯣ ꯈꯜꯂꯦꯗ
ꯃꯤ ꯁꯥꯎꯅꯕ ꯃꯤꯟꯁ ꯐ꯭ꯔꯦꯟ
ꯐ꯭ꯔꯦꯟ ꯐ꯭ꯔꯦꯟꯁ ꯑꯣꯏꯔꯁꯨ
ꯐ꯭ꯔꯦꯟꯁꯒꯤ ꯐ꯭ꯔꯦꯟꯁ ꯃꯥꯏ ꯐ꯭ꯔꯦꯟ
ꯌꯥꯝ ꯃꯥꯂꯤꯀꯣ
ꯑꯩ ꯐ꯭ꯔꯦꯟꯁ ꯌꯥꯝꯃꯦ ꯑꯩꯒꯤ ꯐ꯭ꯔꯦꯟꯁꯦ
ꯌꯥꯝ ꯂꯩꯕ ꯃꯥꯜꯂꯦꯍꯦ
ꯅꯨꯄꯤꯕꯨ ꯑꯗꯨꯝ ꯊꯤꯅꯕ ꯌꯥꯏꯅ ꯀꯩꯁꯨ ꯀꯥꯏꯗꯅꯀꯣ ꯏꯆꯝ ꯆꯝꯅꯥ ꯑꯗꯨꯝ
ꯑꯩꯁꯦ ꯑꯗꯨ ꯑꯣꯏꯔꯁꯨ ꯌꯥꯕꯅꯦ
ꯀꯩꯁꯨ ꯀꯥꯏꯗꯦꯅꯀꯣ ꯅꯨꯄꯤꯕꯨ ꯇꯤꯟꯅꯕꯅꯤ ꯅꯣꯏꯁꯨ ꯇꯤꯟꯅꯕ ꯌꯥꯏꯅ ꯅꯨꯄꯥꯕꯨ
ꯇꯤꯟꯅꯔꯒ ꯅꯪ ꯅꯨꯡꯁꯤꯔꯛꯀꯅꯤꯀꯣ ꯑꯁ ꯇꯤꯟꯅꯃꯟꯕꯒꯤ ꯍꯥꯏꯕꯗꯤ ꯃꯣꯏꯒꯤ ꯀꯩ ꯍꯥꯏꯁꯤꯔꯥ ꯄꯥꯔꯁꯅꯦꯂꯤꯇꯤ ꯃꯥ ꯃꯥꯁꯤ ꯑꯗꯨꯃꯥꯏꯅ ꯇꯧꯋꯦ ꯑꯗꯨꯃꯥꯏꯅ ꯈꯣꯠꯂꯦ ꯍꯥꯏ ꯑꯗꯨꯃꯥꯏꯅ ꯈꯜꯂꯦ ꯍꯥꯏꯕ ꯂꯣꯏ ꯈꯪꯉꯗꯤ ꯌꯥꯝ ꯄꯥꯝꯔꯛꯀꯅꯤ
ꯑꯗꯨꯅꯦ꯫
ꯀꯩꯁꯨ ꯀꯥꯏꯗꯦ
ꯍꯣꯏ ꯀꯥꯏꯕꯗꯨ ꯀꯥꯏꯕꯗ ꯑꯣꯏꯔꯁꯨ ꯑꯗꯨꯃꯥꯏꯅ ꯇꯧꯕꯅꯤ ꯍꯥꯏꯕꯅꯤꯗ ꯇꯧꯔꯝꯒꯅꯤ ꯁꯣꯏꯗꯔ꯭ꯦꯗ
ꯇꯧꯗꯦꯗ
ꯀꯔꯤꯒꯤ ꯅꯥꯆꯤꯟꯊꯤꯕ
ꯑꯩ ꯅꯨꯄꯤ ꯀꯣꯏꯅꯤꯡꯗꯦ ꯁꯦꯡꯕ ꯍꯥꯏꯕꯅꯤ
ꯑꯩ ꯂꯧꯕꯤꯒꯦ ꯑꯗꯨꯗꯤ
ꯑꯩꯅ ꯄꯥꯝꯕ ꯅꯨꯄꯤ ꯑꯃ ꯂꯩꯌꯦꯕꯀꯣ꯫
ꯑꯣ꯫
ꯑꯗꯨꯒ ꯑꯩꯅ ꯃꯥꯕꯨ ꯄ꯭ꯔꯣꯄꯣꯁ ꯇꯧꯔ ꯃꯥꯅ ꯌꯥꯗ꯭ꯔꯕꯅꯦ ꯑꯩ ꯅꯨꯄꯤ ꯀꯣꯏꯅꯤꯡꯗ꯭ꯔꯦ
ꯑꯗ ꯃꯥꯗꯤ ꯄꯥ ꯊꯣꯛꯄꯒ ꯀꯣꯢꯅꯔꯒ ꯂꯩꯕꯣ
ꯃꯥꯁꯔꯥ ꯀꯣꯏꯅꯔꯝꯕ ꯌꯥꯏ꯫
ꯅꯨꯉꯥꯏꯇꯦꯍꯦ
ꯍꯥꯟꯅꯒꯤ ꯋꯥꯔꯤꯅꯤꯗꯥ ꯑꯗꯨꯒꯤ ꯑꯩ ꯅꯨꯄꯤ ꯄ꯭ꯔꯣꯄꯣꯁ ꯇꯧꯗꯦꯗꯅꯥ
ꯒ ꯄꯔ꯭ꯣꯄꯣꯁ ꯇꯧꯍꯧꯋ
ꯈꯪꯗ꯭ꯔꯦ ꯒꯁ ꯂꯩꯇ꯭ꯔꯦ꯫
ꯃꯤ ꯑꯃ ꯑꯣꯏꯔꯒ ꯊꯧꯔꯛꯑꯣ ꯑꯗꯨꯗꯤ ꯍ ꯌꯥꯔꯛꯀꯅꯤ꯫
ꯑꯗꯨꯃꯛꯗꯨꯅꯦ ꯑꯩꯅ ꯄꯥꯝꯗꯕꯗꯨ ꯑꯗꯨꯒꯨꯝꯕ ꯅꯨꯄꯤꯗꯨ
ꯑꯍꯣꯏ ꯑꯗꯨꯃꯛꯅꯦ ꯑꯗꯨ ꯄꯥꯝꯗꯕ ꯍꯣꯏ꯫ ꯎꯝ ꯀꯩ ꯍꯥꯏꯁꯤꯔ ꯃꯤ ꯍꯥꯏꯕꯗꯤ ꯍꯥꯟꯅꯗꯤ ꯀꯩ ꯅꯨꯡꯁꯤꯌꯦ ꯍꯥꯏꯕ ꯌꯥꯗꯕꯒ ꯑꯃꯨꯀꯥ ꯀꯣꯟꯅ ꯃꯤ ꯑꯃ ꯁꯥꯔꯚꯤꯁ ꯑꯃ ꯄꯥꯏꯔꯦ ꯍꯥꯏꯕ ꯀꯥꯟꯗ ꯑꯃꯨꯛꯀ ꯀꯩꯅꯣ ꯂꯥꯛꯄꯗꯣ꯫
ꯎꯝ
ꯇꯂꯦꯕ ꯑꯗꯨꯒꯨꯝꯕꯗꯣ꯫
ꯎꯝ ꯑꯗꯨꯅꯤ
ꯑꯗꯨꯅꯦ ꯅꯨꯄꯥꯁꯤꯡ ꯁꯤꯡꯉꯣ
ꯑꯗꯨꯗꯤ ꯄꯥꯃꯗꯦꯀꯣ
ꯁꯤꯡꯉꯣ ꯁꯤꯡꯉꯣ ꯑꯗꯨꯒꯤ ꯄꯪꯡꯒꯅꯨ ꯄꯪꯃꯟꯕꯥꯁꯨ ꯌꯥꯎꯋꯤꯅ ꯍꯌꯦꯡꯗꯤ ꯀꯥꯢ ꯆꯠꯀꯅꯤ꯫
ꯗ ꯂꯩꯒꯅꯤ꯫
ꯂꯩꯕ ꯅꯨꯡꯉꯥꯏꯕ꯭ꯔꯥꯅꯦ ꯔꯨꯝ ꯃꯅꯨꯡꯗ ꯈꯛꯇ ꯂꯩꯔꯒ ꯂꯩꯕꯅꯤ ꯑꯗꯨ ꯅꯣꯢꯁꯨ
ꯀꯥꯔꯤ ꯄꯥꯅꯤ
ꯅꯨꯄꯤ ꯅꯪꯅ ꯍꯥꯢꯕꯒꯤꯅꯤ꯫ ꯅꯪꯅ ꯍꯥꯏꯕꯒꯨꯃꯅ
ꯗꯨꯃꯥꯏ ꯍꯥꯏꯗꯦꯗ ꯑꯩꯗꯤ
ꯄꯤꯕꯥ ꯈꯔꯁꯦ ꯄꯥꯔꯒꯦ ꯎꯄꯥꯏ ꯂꯩꯇꯦ ꯈꯣꯏꯗꯤ
ꯂꯥꯏꯔꯤꯛ ꯄꯥꯎ ꯑꯥ ꯀꯔꯤ ꯍꯥꯏꯁꯤꯔꯥ ꯍꯣꯏ ꯂꯥꯏꯔꯤꯛ ꯄꯥꯅꯤꯉꯥꯏ ꯋꯥꯈꯜ ꯊꯧꯅꯥ ꯌꯥꯎꯔꯗꯤ ꯄꯥꯎ ꯑꯗꯨꯅ ꯐꯩꯗꯅ ꯑꯩꯈꯣꯏꯒꯤ ꯂꯥꯏꯔꯤꯛ ꯄꯥꯅꯤꯡꯉꯥꯏ ꯍꯥꯏꯔꯗꯤ ꯀꯣꯛꯇ ꯑꯃꯐꯥꯎ ꯆꯪꯗ꯭ꯔꯦ ꯌꯥꯗ꯭ꯔꯦ ꯃꯦꯃꯣꯔꯤꯗꯨꯒꯤ
ꯅꯪꯅ ꯍꯦꯟꯅ ꯍꯩꯔꯝꯒꯅꯤꯗ
ꯑꯩ ꯄꯪꯉꯤꯗ ꯍꯥꯏꯇꯦ ꯑꯩꯗꯤ꯫
ꯑꯁ ꯅꯪ ꯂꯥꯏꯔꯤꯛ ꯍꯩꯌꯦꯗ ꯀꯃꯥꯔꯁ ꯂꯧꯋꯦ ꯍꯥꯏꯕ ꯅꯠꯇ꯭ꯔꯣ꯫
ꯏꯁ ꯀꯨꯃꯥꯔꯂꯥꯎꯕꯕꯨ
ꯀꯣꯛꯂꯤ ꯔꯝꯃꯅꯤ
ꯍꯥꯥ
ꯀꯣꯛ ꯂꯤꯡꯂꯝ ꯂꯤꯡꯔꯝꯒꯅꯦꯕ ꯅꯪꯁꯦ ꯕ꯭ꯔꯤꯂꯤꯌꯦꯟ ꯑꯣꯏꯔꯝꯒꯅꯦꯕ ꯕ꯭ꯔꯤꯂꯦꯟ
ꯏꯁ ꯀꯃꯥꯏꯅ ꯅꯪ ꯈꯪꯕ꯭ꯔꯅꯦ ꯑꯗꯨ ꯑꯗꯨꯃꯥꯏꯅ ꯀꯃꯥꯏꯅ ꯈꯜꯂꯝꯕ꯭ꯔꯅꯦ꯫
ꯍꯣꯏꯗ ꯅꯪ ꯀꯃꯔꯁ ꯂꯧꯔꯦꯌꯦ ꯑꯦꯀꯥꯎꯟ ꯂꯧꯔꯦꯌꯦ ꯐꯥꯏꯅꯥꯟꯁ ꯂꯧꯔꯦꯌꯦ ꯅꯪ ꯕ꯭ꯔꯤꯂꯦꯟꯠ ꯑꯣꯏ
ꯏꯁ ꯌꯥꯝ ꯈꯪꯅꯕ ꯈꯪꯕ ꯇꯥꯏꯕꯗ ꯁꯥꯔꯒ ꯂꯥꯜꯂꯦ ꯅꯪꯅ ꯍꯥꯏꯕꯗꯣ
ꯅꯪ ꯕꯤ ꯀꯣꯝ ꯂꯧꯋꯦ ꯕꯤ ꯀꯣꯝꯗꯤꯅꯤ ꯅꯪ ꯀꯃꯔꯁ ꯂꯧ ꯀꯃꯔꯁ ꯄꯤ ꯀꯣꯝꯗꯤꯅꯦ ꯑꯩꯈꯩꯉꯦ ꯑ ꯀꯩꯅꯣ ꯑꯦꯀꯥꯎꯟ ꯂꯧꯋꯦ꯫ ꯁꯥꯔ ꯑꯕꯤꯅꯥꯁꯇꯨ ꯈꯪꯕ꯭ꯔꯣ꯫
ꯑꯁ ꯑꯩ ꯈꯪꯗꯦ
ꯈꯪꯉꯣꯢ ꯅꯪ ꯈꯪꯉꯣꯏ꯫
ꯀꯩꯒꯤ
ꯅꯪꯅ ꯈꯪꯕꯁꯤ ꯄꯥꯈꯡꯕ ꯁꯛ ꯐꯖꯕ ꯑꯗꯨ ꯑꯩꯈꯣꯏ ꯉꯥꯛꯇꯪ ꯈꯪꯅꯤꯡꯅ ꯀꯣ꯫
ꯑꯣꯖꯥꯒꯤ ꯃꯤꯡ ꯐꯥꯎ ꯈꯪꯗ꯭ꯔꯦ ꯑꯩꯁꯦ ꯀꯥꯎꯔꯦꯗ ꯑꯁꯦꯡꯕ ꯀꯨꯂꯦꯁꯀꯤ ꯃꯇꯝꯁꯦ꯫
ꯀꯣꯂꯦꯖꯇꯤ ꯆꯠꯇꯤ ꯆꯠꯂꯦ ꯑꯗꯨ ꯑꯣꯏꯔꯁꯨ ꯑꯣꯖꯥ ꯈꯣꯏꯒꯤ ꯃꯤꯡꯗꯨ ꯑꯃꯥꯐꯥꯎ ꯈꯪꯗ꯭ꯔꯦ ꯍꯧꯖꯤꯛꯁꯦ ꯀꯥꯎꯈ꯭ꯔꯦ ꯌꯥꯈꯔꯕ ꯀꯣ ꯀꯣꯛꯁꯦ
ꯈꯪꯉꯣꯏ ꯅꯪ ꯁꯨꯈꯪ ꯈꯪꯉꯣꯢ꯫
ꯑꯩꯁꯦ ꯀꯥꯎꯊꯣꯛꯄꯒꯤ ꯃꯦꯃꯣꯔꯤ ꯌꯥꯝ ꯂꯩꯕꯅꯦꯕ꯫
ꯀꯩ ꯃꯦꯃꯣꯔꯤꯅꯣ
ꯀꯥꯎꯊꯣꯛꯄꯒꯤ ꯃꯦꯃꯣꯔꯤ꯫
ꯅꯪ ꯃꯦꯃꯣꯔꯤ ꯌꯥꯝ ꯐꯖꯩ ꯍꯥꯏꯗꯥꯏꯅꯦ ꯉꯁꯥꯏꯃꯨꯛꯇꯤ ꯑꯩꯉꯣꯡꯗ
ꯍꯣꯏ ꯑꯗꯨ ꯍꯣꯏ ꯌꯥꯝ ꯎꯝ ꯀꯩꯅꯣ ꯍꯥ ꯑ ꯍꯥꯏꯕꯗꯤ ꯅꯤꯡꯁꯤꯡꯕꯒꯤ ꯀꯩꯅꯣ ꯂꯩꯕꯗ ꯑꯣꯏꯔꯁꯨ
ꯑꯃꯔꯣꯝ ꯍꯥꯏꯔꯗꯤ ꯀꯥꯎꯊꯣꯛꯄꯒꯤ ꯀꯩꯅꯣ ꯃꯦꯃꯣꯔꯤꯁꯨ ꯌꯥꯝ ꯂꯩꯕꯅꯦꯕ꯫
ꯎꯝ ꯌꯥꯏ ꯌꯥꯏ ꯀꯥꯏꯗꯦ
ꯑꯁ ꯍꯧꯖꯤꯛꯁꯦ ꯕꯖꯥꯔ ꯆꯠꯃꯟꯕꯒꯤ ꯋꯥꯕ ꯍꯧꯔꯦ
ꯉꯥꯁꯤꯗ ꯅꯪ ꯊꯕꯛ ꯆꯠꯄ꯭ꯔꯣ ꯁꯟꯗꯦ ꯁꯨꯇꯤ ꯑꯣꯏꯔꯝꯒꯥꯅꯤꯀꯣ
ꯅꯠ ꯕꯖꯥꯔ ꯆꯠꯂꯦ ꯍꯥꯏꯕ
ꯅꯪ ꯑꯥ ꯕꯖꯥꯔ ꯆꯠꯂꯦꯕꯥ
ꯕꯖꯥꯔꯗ ꯂꯥꯛꯑꯒ ꯕꯖꯥꯔ ꯈꯨꯗꯤꯡ ꯎꯝ ꯂꯝꯕꯤ ꯂꯩꯕ ꯈꯨꯗꯤꯡ ꯆꯠꯂꯦ
ꯑꯣ ꯀꯣꯁꯃꯦꯇꯤꯛ ꯀꯣꯁꯃꯦꯇꯤꯛ ꯀꯩꯀꯥ ꯂꯩꯔꯕꯣ
ꯀꯣꯁꯃꯦꯇꯤꯛ ꯂꯩꯕ ꯆꯠꯇꯕ ꯆꯠꯇꯦ ꯀꯁꯃꯦꯇꯤꯛ ꯂꯩꯅꯤꯡꯉꯥꯏ ꯅꯠꯇꯦ ꯁꯟꯗꯦ ꯃꯔꯀꯦꯗ ꯆꯠꯄꯅꯤꯗ ꯅꯪꯁꯨ ꯁꯟꯗꯦ ꯃꯔꯀꯦꯠ
ꯍꯥꯥ
ꯁꯟꯗꯦ ꯃꯥꯔꯀꯦꯠ ꯆꯠꯄ꯭ꯔ ꯅꯣꯏꯁꯨ
ꯑꯁꯤꯗ ꯁꯟꯗꯦ ꯃꯥꯔꯀꯦꯠ ꯍꯥꯡ ꯂꯩꯇꯦꯗ
ꯍꯥꯏꯕꯗꯤ ꯃꯅꯤꯄꯨꯔꯒꯤ ꯇꯥꯏꯞꯇ ꯍꯣꯡ ꯍꯣꯡꯅ ꯐꯪꯗꯦꯕ
ꯀꯃꯥꯏꯟ ꯇꯧꯋꯤ
ꯌꯥꯝ ꯅꯨꯡꯉꯥꯏꯇꯦꯗ ꯁꯤꯗꯗꯤ ꯃꯥꯔꯀꯦꯠ ꯁꯟꯗꯦ ꯃꯥꯔꯀꯦꯠ ꯁꯟꯗꯦꯗꯅ ꯗꯨꯀꯥꯟ ꯀ꯭ꯂꯣꯁꯅꯤ ꯁꯣ ꯀ꯭ꯂꯣꯁ
ꯑꯣ ꯑꯗꯨꯁꯨ ꯐꯩꯗ ꯑꯃꯔꯣꯝ ꯍꯥꯏꯔꯗꯤ ꯄꯨꯔꯥ ꯀꯩꯅꯣ ꯇꯧꯕꯗꯨꯀꯣ ꯖꯥ ꯇꯧꯕꯗꯣ ꯅꯠꯇꯕ ꯁꯟꯗꯦ ꯃꯥꯔꯀꯦꯠ ꯅꯠꯇꯕ ꯑꯇꯩ ꯅꯨꯃꯤꯠꯇ ꯃꯟꯗꯦ ꯃꯥꯔꯀꯦꯠ ꯇ꯭ꯋꯤꯏꯁꯗꯦ ꯃꯥꯔꯀꯦꯠ ꯂꯩꯔꯝ ꯅꯤꯅ ꯅꯣꯏꯗꯨꯁꯨ
ꯍꯣꯏ
ꯆꯠꯄ꯭ꯔꯥ ꯑꯗꯨꯗꯣ
ꯁꯝꯗꯦ ꯑꯩꯗꯤ ꯃꯥꯔꯀꯦꯠ ꯌꯥꯝ ꯆꯠꯄꯗꯣ
ꯅꯣꯏꯅ ꯁꯦꯀꯦꯟ ꯍꯦꯟ ꯌꯦꯡꯕ ꯆꯠꯄ ꯅꯨꯄꯥꯁꯤꯡꯅ ꯁꯦꯀꯦꯟ ꯍꯦꯟ ꯌꯦꯡꯕ ꯆꯠꯄꯗꯣ ꯑꯩꯁꯦ ꯃꯥꯔ ꯑꯦꯛꯁꯄꯤꯔꯤꯌꯦꯟꯁ ꯇꯧꯅꯤꯡꯉꯤꯅꯦ ꯆꯠꯃꯤꯟꯅꯔꯒ ꯑꯗꯨꯃꯥꯏꯅ ꯃꯣꯏꯅ ꯅꯨꯄꯤ ꯅꯨꯄꯥꯁꯤꯡꯅ ꯀꯃꯥꯏꯅ ꯕꯥꯔꯒꯦꯟ ꯇꯧꯕ꯭ꯔꯥ ꯀꯃꯥꯏꯅ ꯂꯩꯒꯦ ꯍꯥꯏꯕꯗꯣ ꯈꯪꯅꯤꯡꯉꯤꯍꯦ
ꯁꯤꯗꯤ ꯕꯥꯔꯒꯦꯟ ꯇꯧꯗꯦ ꯃꯣꯏ ꯗꯥꯏꯔꯦꯛ ꯗꯤꯁꯀꯥꯎꯟ ꯈꯔ ꯄꯤꯌꯣ ꯍꯥꯏ ꯅꯪꯗ ꯌꯥꯗ꯭ꯔꯗꯤ ꯑꯗꯨꯝ ꯄꯤꯈ꯭ꯔꯦ
ꯍꯥꯏ ꯄꯩꯁꯥ ꯄꯥꯏꯕꯒꯤꯅꯦ ꯑꯗꯣ
ꯌꯥꯝ ꯇꯧꯅꯤꯡꯗꯦꯕ ꯑꯩꯗꯤ ꯕꯥꯔꯒꯦꯟ ꯇꯧꯕ ꯍꯩꯇꯦꯕ
ꯑꯗꯨꯅꯦ ꯅꯪ ꯄꯩꯁꯥ ꯄꯥꯏꯕꯒꯤꯅꯤꯅ
ꯑꯗꯨ ꯅꯨꯄꯤ ꯃꯆꯥꯅ ꯌꯣꯜꯂꯗꯤ ꯑꯁ ꯑꯗꯨꯗꯤ ꯗꯥꯏꯔꯦꯛ ꯐꯣꯔ ꯐꯤꯇꯤ ꯐꯥꯏꯚ ꯍꯟꯗ꯭ꯔꯦꯠ ꯍꯥꯏꯔꯦ ꯗꯥꯏꯔꯦꯛ ꯗꯥꯏꯔꯦꯛ ꯄꯤꯈ꯭ꯔꯦ
ꯏꯁ ꯏꯁ ꯏꯁ ꯏꯁ ꯏꯁ ꯅꯪ ꯅꯨꯄꯤ ꯃꯁꯛ ꯃꯁꯛ ꯐꯖꯕ ꯑꯃ ꯄ ꯍꯥꯏꯕꯗꯤ ꯃꯁꯛ ꯐꯖꯕ ꯑꯥ ꯗꯨꯀꯥꯟ ꯃꯄꯨ ꯑꯣꯏꯔꯝꯔꯗꯤ ꯍꯥꯏ ꯍꯦꯟꯅ ꯄꯤꯔꯝꯒꯅꯤꯅꯦ ꯅꯣꯏꯁꯦ ꯐꯥꯏ ꯍꯟꯗ꯭ꯔꯦꯠ ꯍꯥꯏ ꯆꯦꯛꯁꯤꯟꯗ꯭ꯔꯦ ꯍꯣꯏ ꯂꯧꯔꯣ ꯍꯥꯏ ꯀꯣ
ꯑꯆꯣꯏꯕ ꯌꯥꯎꯗꯦ ꯂꯤꯁꯤꯡ ꯑꯃ ꯂꯧꯔ ꯍꯥꯏꯅ ꯑꯗꯨꯝ ꯄꯤꯈ꯭ꯔꯅꯤ
ꯀꯤꯛꯇ ꯆꯦꯟꯖ ꯍꯥꯏꯕꯗ
ꯃꯥ
ꯗꯦꯀꯣ ꯌꯥꯗꯦꯍꯦ
ꯑꯩꯅ ꯗꯥꯏꯂꯣꯛ ꯄꯨꯡꯀꯥꯎ